ꯇꯥꯕ꯭ꯔꯣ
ꯇꯥꯔꯦ ꯇꯥꯔꯦ ꯑꯩꯁꯦ ꯀꯨꯏꯔꯦꯅꯦ ꯄꯥꯎꯁꯦ ꯐꯥꯎꯅꯗꯕ ꯅꯪ ꯐꯣꯟ ꯇꯧ ꯅꯪꯅ ꯑꯩꯉꯣꯟꯗ ꯁꯨꯃꯥꯏꯅ ꯄꯥꯎ ꯐꯥꯎꯔꯛꯏꯖꯦ ꯌꯥꯝ ꯐꯔꯦ ꯑꯩꯖꯦ ꯀꯩꯅꯣ ꯇꯧꯕ ꯍꯥꯏꯇꯥꯔꯦ ꯌꯨꯝꯗꯕꯨ ꯍꯦꯛ ꯊꫭꯛꯈ꯭ꯔꯗꯤꯅꯦ ꯀꯅꯥꯗꯒꯤ ꯀꯔꯤꯝꯇ ꯍꯦꯛ ꯆꯪꯗꯕ ꯊꯕꯛꯁꯦ ꯌꯥꯝ ꯆꯤꯟꯕ ꯍꯥꯏꯇꯥꯔꯦ ꯅꯣꯏꯅꯗꯤ ꯑꯩꯖꯦ ꯌꯨꯝꯗ ꯊꯣꯛꯈ꯭ꯔꯗꯤ ꯄꯥꯎ ꯐꯥꯎꯔꯛꯇꯦ ꯈꯣꯠꯂꯛꯇꯦ ꯀꯩꯝ ꯍꯥꯏꯅꯗꯦ ꯈꯣꯠꯇꯦꯅ ꯅꯣꯏꯅꯕꯨꯗꯤ ꯄꯨꯡꯍꯥꯏ ꯍꯥꯏꯔꯤꯕ ꯑꯩꯅꯅꯦ ꯁꯣꯝꯗꯅꯦ ꯀꯔꯥꯏꯗꯒꯤ ꯌꯨꯝꯗꯕꯨ ꯂꯩꯈ꯭ꯔꯗꯤꯅꯦ ꯑꯩꯁꯦ ꯊꯕꯛꯁꯦ ꯌꯥꯝ ꯆꯤꯜꯂꯦ ꯍꯥꯏꯕ ꯑꯗꯣ ꯅꯣꯏꯗꯤ ꯀꯃꯥꯏ ꯀꯃꯥꯏ ꯇꯧꯔꯤ ꯌꯨꯝꯗ ꯂꯩꯕꯗꯣ ꯅꯨꯡꯉꯥꯏꯕ꯭ꯔꯥ
ꯑꯗꯨꯝ ꯅꯨꯡꯉꯥꯏ ꯍꯥꯏ ꯇꯥꯕꯅꯦ ꯌꯨꯝꯗ ꯂꯩꯕꯕꯨ ꯀꯅꯥꯅ ꯅꯨꯡꯉꯥꯏꯇꯦ ꯍꯥꯏꯗꯣꯏꯅꯣ ꯌꯨꯝ ꯌꯨꯝꯕꯨ ꯍꯦꯟꯕ ꯅꯨꯡꯉꯥꯏꯕ ꯂꯩꯇꯦꯅ ꯍꯥꯏꯅꯔꯤꯕꯅꯤ ꯑꯗꯣ ꯅꯪ ꯌꯨꯝꯗ ꯂꯩ ꯍꯥꯏꯔꯤꯖꯦ ꯅꯪ ꯊꯕꯛ ꯀꯩꯀꯥ ꯑꯗꯨꯝ ꯆꯤꯟ ꯈꯣꯠꯇꯅ ꯇꯧꯕ꯭ꯔꯕ ꯍꯥꯏꯗꯤ ꯊꯥꯕꯛ ꯏꯕꯛ ꯀꯩꯀꯩ ꯇꯧꯔꯤꯒꯦꯕ ꯅꯪꯁꯦ ꯌꯨꯝ ꯊꯣꯛꯈꯤꯕꯗꯒꯤꯩ ꯀꯔꯤꯝ ꯄꯥꯎꯁꯨ ꯐꯥꯎꯅꯗ꯭ꯔꯕꯅꯤꯅ ꯑꯩꯁꯦ ꯑꯗꯨ ꯇ ꯍꯪꯒꯦ ꯇꯧꯔ ꯑꯗꯨꯝ ꯀꯥꯎ ꯂꯩꯔꯕ
ꯌꯨꯝꯗꯕꯨ ꯌꯧꯔ ꯑꯗꯨꯅꯦ ꯑꯁ ꯈꯪꯗꯦꯗ ꯊꯕꯛꯁꯦ ꯌꯥꯝ ꯆꯤꯟꯕ ꯍꯥꯏꯇꯥꯔꯦ ꯑꯩꯁꯦ ꯇꯨꯝꯕ ꯀꯥꯏꯖꯦ ꯇꯨꯝꯁꯤꯠꯁꯦ ꯐꯥꯗ꯭ꯔꯕꯅꯤ ꯅꯣꯡꯃꯗ ꯄꯨꯡ ꯃꯔꯤ ꯅꯠꯇ꯭ꯔ ꯃꯉꯥꯗ ꯍꯦꯟꯅ ꯇꯨꯝꯖꯗ꯭ꯔꯕꯅꯦ ꯑꯩꯁꯦ ꯅꯨꯡꯊꯤꯟꯁꯨ ꯇꯨꯝꯗꯦ ꯑꯗꯨꯅꯅꯦ ꯌꯥꯝ ꯋꯥꯕ ꯏꯁꯥꯗꯁꯨ ꯍꯥꯏꯗꯤ ꯑꯩ ꯑꯩꯈꯣꯏꯒꯤ ꯗꯨꯀꯥꯟ ꯐꯝꯃꯤꯗꯅ ꯅꯣꯏꯁꯨ ꯑꯗꯨꯝ ꯈꯪꯉꯝꯅꯤ ꯑꯩꯈꯣꯏ ꯗꯨꯀꯥꯟ ꯐꯝꯃꯤ ꯖꯦ ꯑꯗꯨꯗꯨꯅ ꯑꯈꯣꯏ ꯗꯨꯀꯥꯟ ꯐꯝꯕꯅꯤꯅ ꯑꯩꯖꯦ ꯑꯗꯨꯝ ꯍꯥꯏꯗꯤ ꯑꯩꯅ ꯁꯤꯗ ꯂꯩꯔꯤꯉꯩꯗꯕꯨꯗꯤ ꯏꯃꯥ ꯍꯣꯏ ꯑꯈꯣꯏ ꯏꯕꯣꯛ ꯍꫭꯏꯅ ꯑꯗꯨꯝ ꯁꯤꯟꯕꯅꯤꯗꯅ ꯃꯣꯏꯗꯣ ꯑꯩ ꯊꯣꯛꯂꯛ ꯇꯥꯔꯗꯤ ꯃꯣꯏꯁꯨ ꯈꯔ ꯀꯣꯝꯖꯕ ꯑꯩꯅ ꯑꯗꯨꯝ ꯃꯍꯨꯠꯁꯦ ꯁꯤꯜꯂꯦꯕ ꯑꯩꯅ ꯃꯍꯨꯠ ꯁꯤꯟꯕꯅꯤꯅ ꯑꯩꯅ ꯑꯗꯨꯝ ꯍꯥꯏꯗꯤ ꯑꯌꯨꯛ ꯅꯣꯡꯉꯥꯜꯂꯛꯄ ꯅꯣꯡꯉꯥꯜꯂꯛꯄ ꯍꯥꯏꯁꯦ ꯑꯩꯗꯤ ꯍꯧꯖꯤꯛꯇꯤ ꯏꯪꯊꯝꯊꯥꯗ ꯑꯣꯏꯔꯗꯤ ꯍꯣꯏ ꯄꯨꯡ ꯃꯉꯥ ꯃꯉꯥ ꯃꯈꯥꯏꯗ ꯍꯥꯡꯉꯦ ꯑꯗꯣ ꯀꯥꯂꯦꯟꯗꯗꯤ ꯍꯥꯏꯗꯤ ꯑꯗꯨꯝ ꯍꯡꯒꯤꯕ ꯅꯣꯡꯉꯥꯟꯕꯖꯦ ꯈꯪꯍꯧꯕ ꯅꯠꯇꯦ ꯀꯂꯦꯟꯗꯗꯤ ꯑꯗꯨꯝ ꯅꯨꯡꯁꯥ ꯁꯥꯗꫭꯔꯛꯄꯅꯤ ꯑꯩꯅ ꯑꯃꯨꯛ ꯁꯨꯝ ꯍꯥꯏꯗꯤ ꯄꯨꯡ ꯃꯔꯤ ꯃꯈꯥꯏ ꯁ꯭ꯋꯥꯏꯗꯩ ꯗꯨꯀꯥꯟꯁꯦ ꯍꯥꯡꯉꯦꯕ ꯑꯩꯈꯣꯏꯒꯤꯁꯦ ꯑꯗꯩꯗꯤ ꯊꯕꯛ ꯀꯩꯀꯩ ꯇꯧꯕ ꯗꯨꯀꯥꯟ ꯍꯥꯡꯕ ꯃꯤꯅ ꯍꯥꯏꯗꯤ ꯗꯨꯀꯥꯟ ꯍꯥꯡꯕ ꯍꯥꯏꯁꯦ ꯈ꯭ꯋꯥꯏꯗꯒꯤ ꯀꯣꯝꯕ ꯊꯕꯛꯅꯤ ꯈꯣꯠꯄꯅꯤ ꯀꯥꯏꯅ ꯍꯥꯏꯖꯕꯩ ꯋꯥꯅꯦꯕ ꯑꯗꯣ ꯐꯝꯗꯕ ꯃꯤꯅꯗꯤ ꯈꯪꯉꯣꯏꯕ ꯗꯨꯀꯥꯟ ꯍꯥꯡꯕꯁꯤꯗ ꯀꯌꯥꯝꯃꯨꯛ ꯌꯥꯝꯅ ꯋꯥꯒꯦ ꯈꯣꯠꯀꯦ ꯍꯥꯏꯕꯖꯤ ꯈꯪꯉꯣꯏꯕ ꯑꯈꯣꯏꯒꯤ ꯄꯨꯡ ꯃꯔꯤ ꯃꯈꯥꯏꯗꯩ ꯍꯥꯡꯉꯦ ꯍꯥꯏꯔꯒ ꯍꯦꯛꯇ ꯐꯝꯃ ꯂꯩꯕꯅꯠ ꯇꯦꯕ ꯁꯨꯝ ꯃꯄꯥꯟꯗ ꯃꯤ ꯃꯌꯥꯝꯖꯤꯡꯖꯦ ꯐꯠꯇꯅꯕ ꯍꯨꯟꯇꯣꯛꯄꯒꯤ ꯊꯝ ꯇꯥꯔꯖꯨꯅꯦ ꯃꯤꯁꯤꯡꯁꯦ ꯑꯃꯠꯇ ꯍꯨꯟꯇꯣꯛꯇꯦꯕ ꯍꯧꯖꯤꯛꯀꯥꯟ ꯃꯤꯖꯤꯡꯖꯦ ꯈ꯭ꯋꯥꯏꯗꯒꯤꯩ ꯒ꯭ꯌꯥꯟ ꯇꯥꯗꯕ ꯍꯥꯏꯔꯗꯤꯅꯦ ꯀꯩꯅꯣꯝ ꯆꯥꯔꯦ ꯀꯩꯅꯣꯝ ꯇꯧꯔꯦ ꯃꯄꯥꯟ ꯃꯈꯥꯗ ꯑꯗꯨꯝ ꯍꯨꯟꯇꯣꯛꯑꯝꯕ ꯑꯩꯈꯣꯏꯗꯤ ꯍꯥꯏꯗꯤ ꯗꯨꯀꯥꯟ ꯐꯝꯃꯦ ꯍꯥꯏꯔꯒ ꯄꯨꯡꯐꯝ ꯐꯝꯕꯗꯣ ꯇꯁꯦꯡꯅ ꯑꯩꯗꯤ ꯌꯥꯝ ꯍꯩꯅꯖꯗꯦꯕ ꯑꯗꯨꯗꯨꯅ ꯑꯗꯨꯝ ꯁꯤꯠꯄ ꯁꯦꯝꯕ ꯇꯧꯕ ꯑꯩꯗꯒꯤ ꯃꯄꯥꯟꯗ ꯃꯩꯈꯦꯠ ꯃꯔꯨ ꯑꯃ ꯇꯥꯕꯩꯁꯨ ꯑꯩꯗꯤꯅꯦ ꯑꯗꯨꯝꯖꯦ ꯈꯨꯟꯕ ꯑꯗꯨꯅꯅꯦ ꯑꯩꯗꯤꯅꯦ ꯃꯔꯤ ꯃꯈꯥꯏꯗꯒꯤ ꯍꯧꯒꯠꯄꯁꯤꯅꯅꯦ ꯊꯕꯛ ꯂꯣꯏꯕꯗꯗꯤ ꯄꯨꯡ ꯇꯔꯦꯠ ꯁ꯭ꯋꯥꯏ ꯑꯗꯨꯝ ꯇꯥꯏꯌꯦꯕ ꯑꯩꯗꯤ ꯕꯣꯔꯥꯒꯥꯏꯁꯦ ꯄꯥꯏꯔꯒꯅꯦ ꯑꯗꯨꯝ ꯑꯩꯈꯣꯏ ꯗꯨꯀꯥꯟ ꯃꯃꯥꯡꯁꯤꯗ ꯈꯨꯟꯕꯒ ꯆꯠꯇꯣꯏꯅꯤ ꯃꯤꯅ ꯑꯩꯁꯦ ꯉꯥꯎꯔꯤꯒꯥꯏꯗꯤ ꯍꯥꯏꯔꯝꯗꯣꯏꯅꯤ ꯑꯎꯕ ꯃꯤ ꯈꯪꯗꯕꯅꯗꯤ ꯑꯗꯣ ꯍꯥꯏꯗꯤ ꯁꯨꯝ ꯂꯨꯅ ꯅꯥꯟꯅ ꯐꯝꯕꯁꯤꯅ ꯐꯩꯗꯅ ꯑꯗꯩꯗꯤ ꯃꯅꯨꯡ ꯁꯤꯠꯄ ꯁꯦꯡꯕ ꯇꯧꯔꯤꯉꯩ ꯋꯥꯏ ꯁꯤꯠꯂꯤꯉꯩ ꯇꯩꯔꯤꯉꯩꯗꯅꯦ ꯄꯣꯡꯁꯦ ꯑꯗꯨꯝ ꯑꯥ ꯌꯧꯗꯈꯤꯕ ꯈꯪꯍꯧꯗꯦꯕ ꯑꯗꯨꯗꯨꯅꯅꯦ ꯊꯕꯛꯁꯦ ꯃꯩꯅꯦ ꯌꯨꯝꯗ ꯄꯨꯊꯈ꯭ꯔꯗꯤ ꯌꯨꯝꯒꯤ ꯆꯨ ꯑꯃꯨꯛ ꯆꯥꯛꯛ ꯊꯣꯡꯒꯅꯤ ꯑꯩꯅ ꯍꯥꯏꯗꯤ ꯏꯃꯥꯍꯣꯏ ꯏꯕꯣꯛꯍꯣꯏꯁꯦ ꯑꯩꯅ ꯐꯥꯗꯣꯛ ꯀꯩꯁꯨ ꯌꯥꯝ ꯀꯨꯏꯅ ꯂꯩꯕ ꯅꯠꯇꯦꯗꯅ ꯑꯗꯨꯗꯨꯅ ꯊꯥꯃꯨꯛ ꯂꯩꯕꯁꯤꯗ ꯃꯣꯏꯁꯦ ꯅꯨꯡꯉꯥꯏꯍꯜꯂꯒꯦ ꯁꯤꯅꯦ ꯑꯅ ꯈꯜꯂꯤꯁꯦ ꯑꯗꯨꯗꯨꯒꯤꯅꯦ ꯑꯩꯅꯅꯦ ꯐꯣꯟꯁꯦ ꯑꯩꯁ ꯅꯣꯏꯁꯦ ꯄꯥꯎꯗ ꯐꯥꯎꯕꯁꯦ ꯐꯪꯗꯕ ꯄꯥꯛꯅ ꯄꯥꯏꯕꯁꯦ ꯑꯩꯁꯦ ꯐꯪꯗꯕ ꯑꯗꯨꯒꯤꯅꯦꯕ ꯑꯗꯨ ꯅꯣꯏꯗꯤ ꯍꯥꯏꯗꯤ ꯅꯣꯏꯒꯤꯗꯤ ꯀꯃꯥꯏ ꯇꯧꯏꯤ ꯅꯣꯏꯒꯤꯁꯨ ꯅꯣꯏ ꯕꯥꯔ ꯅꯣꯏꯒꯤꯁꯨ ꯗꯨꯀꯥꯟ ꯍꯥꯏꯗꯤ ꯀꯃꯥꯏꯅ ꯇꯧꯕꯅꯣ ꯅꯣꯏꯒꯤ ꯊꯕꯛ ꯑꯃ ꯂꯩ ꯍꯥꯏꯕꯗꯣ ꯑꯩꯁꯦ ꯀꯥꯎꯋꯦꯅꯦ ꯑꯩꯅ ꯑꯃꯨꯛ ꯗꯨꯀꯥꯟ ꯐꯝꯕꯅꯦꯅ ꯑꯃꯨꯛ ꯈꯜꯂꯨꯔꯦ ꯋꯥꯈꯜꯁꯤꯗ
ꯆꯨꯝꯃꯦ ꯑꯩꯈꯣꯏꯁꯨ ꯗꯨꯀꯥꯟꯕꯨꯗꯤ ꯐꯝꯃꯦ ꯑꯗꯣ ꯗꯨꯀꯥꯟ ꯐꯝꯕ ꯍꯥꯏꯁꯦ ꯑꯩꯈꯣꯏꯒ ꯅꯣꯏꯒꯅ ꯑꯃꯨꯛ ꯃꯥꯟꯅꯗꯦꯕ ꯅꯣꯏꯒꯤꯅ ꯑꯆꯥꯄꯣꯠ ꯀꯩꯀꯥ ꯌꯣꯟꯕꯅꯦ ꯀ꯭ꯋꯥꯛ ꯀꯩꯀꯥ ꯑꯩꯒꯤꯅ ꯑꯃꯨꯛ ꯑꯗꯨꯝꯕ ꯑꯩꯈꯣꯏꯒꯤꯅ ꯑꯃꯨꯛ ꯑꯗꯨꯝꯕ ꯌꯣꯟꯕ ꯅꯠꯇꯕꯅꯤꯅꯀꯣ ꯑꯗꯨꯒꯨꯝꯕ ꯍꯥꯏꯗꯤ ꯃꯤꯁꯦ ꯃꯌꯥꯡ ꯃꯆꯥ ꯂꯩꯇ꯭ꯔꯒꯗꯤ ꯗꯨꯀꯥꯟꯁꯦ ꯄꯨꯕ ꯌꯥꯝ ꯋꯥꯏꯑꯦꯕ ꯑꯩꯈꯣꯏꯒꯤꯅ ꯑꯃꯨꯛ ꯍꯥꯏꯗꯤ ꯑꯩꯈꯣꯏ ꯕꯥ ꯍꯣꯏ ꯑꯗꯒꯤ ꯏꯌꯥꯝꯕ ꯀꯩꯀꯥ ꯃꯣꯏ ꯑꯅꯤ ꯁꯨꯖꯔꯒꯁꯨ ꯃꯌꯥꯡ ꯌꯥꯎꯗ꯭ꯔꯒꯗꯤ ꯄꯣꯠ ꯆꯩ ꯊꯥꯡꯕ ꯈꯣꯠꯄ ꯍꯥꯏꯕ ꯑꯃꯁꯨ ꯂꯥꯛꯏꯕꯅꯤꯅ ꯃꯌꯥꯡ ꯃꯆꯥꯗ ꯇꯧꯍꯟꯗ꯭ꯔꯗꯤ ꯀꯃꯥꯏꯅ ꯀꯩꯅꯣ ꯇꯧꯗꯣꯔꯤ ꯑꯩꯈꯣꯏ ꯏꯕꯥ ꯍꯣꯏꯅ ꯑꯗꯨꯝꯕ ꯊꯥꯡ ꯈꯣꯠꯇꯅ ꯇꯧꯕꯗꯣ ꯌꯥꯕꯨꯗꯤ ꯌꯥꯏ ꯑꯗꯣ ꯃꯣꯏꯗꯤ ꯃꯁꯥꯗꯣ ꯍꯧꯖꯤꯛꯇꯤ ꯑꯍꯟ ꯑꯣꯏꯁꯤꯜꯂꯛꯄꯩ ꯁꯣꯜꯂꯕꯅꯤꯅ ꯑꯗꯨꯒꯨꯝꯕ ꯊꯥꯡꯉꯨꯕꯗ ꯑꯃꯨꯛ ꯈꯤꯇꯪ ꯃꯁꯥꯗꯣ ꯉꯝꯈꯤꯗꯕꯗ ꯑꯗꯨꯝ ꯀꯨꯜꯂꯒ ꯂꯩꯗꯣꯏꯅꯤ ꯅꯥꯔꯒ ꯑꯗꯨꯗꯨꯅ ꯃꯌꯥꯡ ꯃꯆꯥ ꯀꯩꯀꯥꯁꯦ ꯁꯨꯃꯥꯏꯅ ꯀꯧꯗꯅ ꯃꯣꯏ ꯑꯃꯨꯛ ꯀꯧꯅꯕ ꯍꯣꯠꯅꯅꯤ ꯑꯗꯒꯤ ꯑꯗꯨꯒꯨꯝꯕ ꯄꯣꯠ ꯆꯩꯩ ꯊꯥꯡꯅꯕ ꯍꯣꯠꯅꯕꯤ ꯑꯗꯨꯃꯥꯏꯅ ꯇꯧꯋꯦ ꯑꯗꯒꯤ ꯌꯨꯝꯁꯤꯗꯁꯨ ꯏꯁꯧꯁꯦ ꯂꯥꯡꯕꯗ ꯂꯥꯡꯕꯗ ꯗꯨꯀꯥꯟꯒꯤ ꯑꯃꯨꯛ ꯊꯣꯛꯀꯗ꯭ꯔꯥ ꯌꯨꯝꯁꯨ ꯁꯥꯔꯤ ꯅꯪꯁꯨ ꯈꯪꯉꯤꯗꯨꯅꯦ ꯑꯩꯈꯣꯏ ꯌꯨꯝ ꯁꯥꯔꯤ ꯍꯥꯏꯕꯗꯨꯗꯨꯅ ꯌꯨꯝꯒꯤ ꯁꯣꯟꯍꯅꯕꯤ ꯑꯗꯩ ꯗꯨꯀꯥꯟꯒꯤ ꯁꯣꯟꯅꯕꯤ ꯑꯅꯤꯃꯛꯁꯦ ꯄꯥꯔꯒ ꯆꯠꯂꯛꯄꯅꯤꯅ ꯋꯥꯕ ꯍꯥꯏꯇꯥꯔꯦ ꯑꯩ ꯑꯩꯃꯛꯅ ꯌꯥꯎꯗ꯭ꯔꯒꯁꯨ ꯍꯥꯏꯗꯤ ꯑꯩꯅ ꯑꯃꯨꯛ ꯌꯨꯝꯗ ꯂꯩꯍꯧꯖꯔꯒꯁꯨ ꯌꯨꯝ ꯁꯥꯔꯤꯕꯅꯤꯅ ꯌꯨꯝ ꯁꯥꯕꯒꯤ ꯀꯩꯅꯣ ꯇꯧꯕꯁꯦ ꯑꯁꯤꯒꯤ ꯊꯕꯛ ꯃꯌꯥꯝꯁꯦ ꯅꯪꯁꯨ ꯅꯣꯏ ꯌꯨꯝ ꯁꯥꯔꯤꯕꯅꯤꯅ ꯅꯪꯁꯨ ꯈꯪꯉꯤꯗꯨꯅꯤ ꯑꯗꯨꯗꯨꯅ ꯀꯩꯅꯣꯒꯤ ꯃꯤꯁꯇ꯭ꯔꯤ ꯀꯩꯀꯥꯒꯤ ꯆꯥ ꯂꯣꯟꯗꯅ ꯈꯣꯠꯇꯅ ꯇꯧꯕ ꯑꯃꯁꯨ ꯆꯪꯉꯤꯗꯅ ꯆꯨꯝꯗ꯭ꯔꯤꯡ ꯂꯩꯕꯗꯤ ꯌꯥꯗꯕꯅꯤꯅ ꯃꯣꯏꯁꯨ ꯊꯕꯛꯇꯣ ꯁꯨꯔꯤꯕꯅꯤꯅ ꯑꯗꯨꯃꯥꯏꯅ ꯇꯧꯕꯅꯤꯅ ꯑꯗꯣ ꯅꯣꯏꯒꯤ ꯌꯨꯝ ꯁꯥꯕꯗꯣ ꯀꯃꯥꯏꯅ ꯇꯧꯔꯒꯦ ꯍꯥꯏꯗꯤ ꯍꯧꯖꯤꯛꯁꯦ ꯂꯦꯞꯄꯤꯕ꯭ꯔꯥ ꯅꯠꯇ꯭ꯔꯒ ꯍꯧꯖꯤꯛꯁꯦ ꯑꯗꯨꯝ ꯃꯈꯥ ꯆꯠꯊꯅ ꯁꯥꯔꯤꯕ꯭ꯔꯕ
ꯑꯩꯈꯣꯏꯒꯤꯁꯦ ꯄꯨꯔꯥ ꯂꯦꯞꯄꯗꯤ ꯅꯠꯇꯦ ꯑꯗꯨꯝ ꯇꯦꯛ ꯇꯦꯛ ꯇꯦꯛ ꯇꯦꯛ ꯁꯥꯕ ꯍꯥꯏꯒꯗ꯭ꯔꯥ ꯐꯥꯎꯟꯗꯦꯁꯟ ꯍꯩꯕꯗꯤ ꯂꯣꯏꯁꯤꯜꯂꯛꯀꯗꯣꯔꯦꯕ ꯑꯗꯣ ꯍꯥꯏꯗꯤ ꯄꯩꯁꯥꯁꯤꯅ ꯑꯃꯔꯣꯝꯗ ꯈꯨꯠꯇ ꯃꯌꯥꯝ ꯂꯩꯔꯒ ꯄꯣꯠ ꯆꯩ ꯍꯥꯏꯗꯤ ꯃꯣꯏ ꯃꯤꯁꯇ꯭ꯔꯤꯅ ꯄꯥꯝꯃꯤꯕ ꯃꯌꯥꯝꯁꯤꯡꯗꯣ ꯍꯥꯏꯗꯤ ꯍꯥꯏꯗꯤ ꯄꯤꯕ ꯉꯝꯕ ꯑꯣꯏꯔ ꯇꯥꯔꯗꯤ ꯊꯨꯅ ꯂꯣꯏꯁꯤꯟꯕ ꯉꯝꯒꯗꯧꯕꯗꯣ ꯑꯩꯈꯣꯏꯅ ꯑꯃꯨꯅ ꯄꯩꯁꯥꯁꯦ ꯂꯩꯇ꯭ꯔꯦꯗꯅ ꯄꯩꯁꯥꯁꯦ ꯂꯩꯇ꯭ꯔꯕꯅꯤꯅ ꯄꯩꯁꯥꯁꯦ ꯍꯥꯏꯗꯤ ꯇꯦꯛ ꯇꯦꯛ ꯇꯦꯛ ꯇꯧꯔꯒ ꯄꯣꯠ ꯆꯩꯁꯤꯡꯁꯦ ꯈꯤꯖꯤꯛ ꯈꯤꯖꯤꯛ ꯇꯧꯔꯒ ꯁꯨꯝ ꯂꯧꯕꯅꯤꯅ ꯃꯇꯝꯒꯤꯗꯤ ꯌꯥꯝ ꯆꯪꯉꯦꯕ ꯑꯩꯈꯣꯏꯒꯤꯁꯨ ꯍꯥꯏꯗꯤ ꯑꯩꯈꯣꯏꯗꯤ ꯗꯨꯀꯥꯟ ꯃꯆꯥ ꯑꯃꯗꯒꯤ ꯂꯣꯏꯕ ꯇꯧꯔꯛꯅꯤ ꯑꯩꯈꯣꯏ ꯑꯩꯈꯣꯏ ꯏꯃꯥ ꯈꯛꯇꯪꯅꯅꯤ ꯍꯣꯠꯅꯔꯤ ꯃꯌꯥꯝꯁꯤꯡꯁꯦ ꯑꯗꯨꯗꯨꯅꯅꯦ ꯌꯥꯝ ꯋꯥꯛꯑꯦꯕ ꯌꯨꯝꯒ ꯑꯃꯨꯛ ꯁꯥꯖꯜꯂꯦ ꯍꯟꯗꯛꯇꯤ ꯑꯗꯩꯗꯤ ꯑꯩꯁꯨ ꯃꯍꯩ ꯇꯝꯃꯤꯅꯤ ꯑꯩ ꯏꯅꯥꯎꯅꯨꯄꯥꯁꯨ ꯑꯃꯨꯛ ꯂꯩꯔꯤꯅꯤ ꯑꯗꯨꯗꯨꯅꯅꯦ ꯁꯤꯟꯅꯕ ꯄꯩꯁꯥ ꯅꯨꯡꯁꯥꯒꯤꯗ ꯁꯤꯟꯅꯕ ꯈꯣꯠꯄꯗ ꯌꯥꯝ ꯋꯥꯏꯑꯦ ꯌꯥꯝꯅ ꯆꯥꯡꯁꯦ ꯅꯦꯝꯊꯔꯦ ꯑꯗꯩꯗꯤ ꯑꯩꯗꯤ ꯍꯟꯗꯛ ꯌꯨꯝ ꯊꯣꯛꯂꯛꯄꯅꯤꯅꯦꯅ ꯄꯩꯁꯥꯁꯦ ꯑꯗꯨꯝ ꯍꯥꯏꯗꯤ ꯇꯔꯥꯏ ꯃꯊꯛꯇꯗꯤ ꯑꯗꯨꯝ ꯆꯪꯉꯦ ꯀꯔꯥꯏꯗꯒꯤ ꯍꯥꯏꯗꯤ ꯇꯤꯛꯀꯦꯠ ꯑꯃ ꯀꯛꯄꯗ ꯍꯧꯖꯤꯛꯇꯤ ꯄꯩꯁꯥꯁꯨ ꯌꯥꯝꯃꯦꯗꯣ ꯑꯗꯩꯗꯤ ꯆꯠꯇꯣꯏꯅꯤ ꯌꯨꯝꯗ ꯊꯣꯛꯂꯛꯇꯣꯏꯅꯤ ꯍꯥꯏꯔꯒ ꯁꯨꯝ ꯄꯣꯠ ꯆꯩ ꯀꯩꯝ ꯄꯨꯊꯣꯛꯇꯕꯤꯗꯁꯨ ꯊꯣꯛꯅꯤꯡꯗꯦ ꯁꯨꯝ ꯄꯩꯁꯥꯁꯦ ꯂꯩꯇ꯭ꯔꯁꯨ ꯌꯨꯝꯒꯤꯅꯤ ꯍꯥꯏꯗꯅ ꯑꯩꯈꯣꯏꯅ ꯊꯣꯛꯂꯛꯄꯅꯦ ꯍꯥꯏꯗꯅ ꯄꯣꯠ ꯆꯩꯩ ꯈꯤꯇꯪꯗ ꯑꯣꯏꯁꯨ ꯂꯩꯅꯤꯡꯉꯤꯗꯅ ꯁꯦꯝ ꯑꯃ ꯑꯣꯏꯔꯣ ꯀꯣꯝꯂꯥ ꯑꯃ ꯑꯣꯏꯔꯣ ꯑꯗꯩꯗꯤ ꯏꯅꯥꯎꯅꯨꯄꯥ ꯂꯩ ꯃꯣꯏꯒꯤ ꯐꯨꯔꯤꯠ ꯑꯃ ꯑꯣꯏꯔꯣ ꯁꯨꯃꯥꯏꯅ ꯂꯩꯅꯤꯡꯕꯅꯤꯅꯅꯦ ꯑꯗꯨꯝ ꯄꯩꯁꯥꯁꯦ ꯆꯪꯉꯦꯕ ꯆꯪꯕꯒꯤꯗꯤ ꯑꯗꯩꯗꯤ ꯍꯧꯖꯤꯛ ꯌꯨꯝꯗ ꯂꯩꯔꯦ ꯍꯥꯏꯕ ꯋꯥꯕꯒꯤꯗꯤꯅꯦ ꯗꯨꯀꯥꯟꯒꯤꯁꯨ ꯑꯩꯅ ꯂꯣꯏ ꯐꯒꯥ ꯐꯅ ꯍꯣꯠꯅꯔꯦ ꯑꯗꯩꯗꯤ ꯌꯨꯝꯒꯤ ꯌꯨꯝ ꯁꯥꯕꯩꯅ ꯑꯃꯨꯛ ꯑꯩꯈꯣꯏ ꯉꯥꯏꯍ ꯉꯥꯏꯍꯥꯛ ꯂꯩꯇꯅ ꯍꯥꯏꯔꯛꯇ ꯍꯧꯖꯤꯛꯇꯤ ꯀꯣꯝꯃꯦ ꯅꯍꯥꯟꯋꯥꯏꯗꯤ ꯑꯩꯈꯣꯏꯕꯣꯛꯅ ꯂꯩ ꯑꯩꯈꯣꯏ ꯑꯩ ꯊꯣꯛꯂꯛꯇ꯭ꯔꯤꯀꯥꯟꯗꯕꯨꯗꯤ ꯏꯕꯣꯛꯅ ꯗꯨꯀꯥꯟꯗ ꯂꯩꯍꯧꯔꯒ ꯑꯩꯈꯣꯏ ꯃꯥꯅ ꯆꯠꯄꯅꯦꯕ ꯑꯩꯈꯣꯏ ꯏꯕꯣꯛ ꯍꯥꯏꯁꯤꯁꯨ ꯁꯣꯜꯂꯦꯗꯅ ꯁꯣꯜꯂꯕꯅꯤꯅ ꯍꯥꯏꯗꯤ ꯃꯃꯤꯠ ꯃꯅꯥꯛ ꯄꯥꯞꯅ ꯎꯕ ꯅꯠꯇ꯭ꯔꯕꯅꯤꯅꯅꯦ ꯗꯨꯀꯥꯟ ꯐꯝꯃꯒ ꯁꯦ ꯃꯊꯣꯡ ꯃꯔꯥꯡ ꯈꯪꯕ ꯅꯠꯇꯦ ꯑꯗꯣ ꯍꯧꯖꯤꯛꯇꯤ ꯑꯩ ꯊꯣꯛꯂꯛꯑꯕꯅꯤꯅ ꯈꯔ ꯐꯔꯦ ꯑꯗꯨ ꯍꯥꯏꯔꯣꯗꯤ ꯑꯩꯅ ꯍꯥꯏꯗꯤ ꯃꯍꯨꯠꯇꯨ ꯁꯤꯜꯂꯕꯅꯤꯅ ꯑꯗꯩꯗꯤ ꯍꯥꯏꯗꯤ ꯗꯨꯀꯥꯟ ꯐꯝꯕ ꯍꯥꯏꯔꯒꯅꯦ ꯌꯥꯝꯅ ꯍꯥꯏꯗꯤ ꯇꯨꯃꯤꯟꯅ ꯁꯨꯝ ꯐꯝꯃꯒ ꯄꯣꯠ ꯆꯩꯩ ꯇꯝꯊꯣꯛ ꯇꯝꯁꯤꯟ ꯑꯗꯨꯒꯨꯝꯕꯒꯤ ꯈꯛ ꯅꯠꯇꯕ ꯍꯥꯏꯗꯤ ꯄꯣꯠ ꯆꯩꯩ ꯋꯥꯠꯂꯛꯏꯕ ꯃꯦꯟꯈꯠꯂꯛꯏꯕ ꯂꯨꯕꯗꯒꯤ ꯅꯥꯟꯕꯗꯒꯤ ꯇꯧꯗꯕꯁꯨ ꯌꯥꯗꯦ ꯃꯤꯅ ꯗꯨꯀꯥꯟꯁꯦ ꯃꯣꯠ ꯇꯥꯗꯤ ꯆꯪꯅꯤꯡꯉꯣꯏꯗꯣꯏꯅꯦꯕ ꯈꯪꯕ꯭ꯔꯥ ꯑꯗꯨꯗꯨꯅꯅꯦ ꯂꯨꯅꯕ ꯅꯥꯟꯅꯕꯁꯦ ꯍꯣꯠꯅꯕꯗꯁꯨ ꯋꯥꯁꯨ ꯋꯥꯏꯑꯕ ꯏꯊꯠꯅꯅꯁꯨ ꯍꯣꯠꯅꯔꯛꯄ ꯄꯅꯤꯅ ꯑꯩꯗꯤ ꯑꯗꯩꯗꯤ ꯀ꯭ꯋꯥ ꯃꯔꯨ ꯐꯪꯉꯦ ꯃꯤꯉꯣꯟꯗꯒꯤ ꯂꯩꯔꯨꯕꯗꯨꯗꯤꯅꯦ ꯃꯣꯏꯗꯤꯅꯦ ꯃꯔꯨꯁꯦ ꯐꯠꯄ꯭ꯔꯥ ꯐꯠꯇꯕ꯭ꯔꯥ ꯄꯨꯡ ꯆꯞꯇ ꯆꯞꯄ ꯌꯣꯟꯕꯅꯤꯅ ꯑꯗꯨꯁꯨꯅꯦ ꯄꯥꯝꯗꯦꯕ ꯃꯔꯨ ꯀꯣꯛꯐꯥꯏ ꯀꯥꯏꯕ ꯍꯥꯏꯁꯦ ꯃꯤꯅ ꯂꯩꯅꯤꯡꯒꯗꯧ ꯅꯠꯇꯦ ꯃꯤꯅ ꯆꯥꯕꯗ ꯍꯥꯎꯕ ꯅꯠꯇꯦꯗꯅ ꯑꯗꯨꯗꯨꯅ ꯑꯗꯨꯁꯨ ꯑꯩꯅ ꯆꯠꯄꯤꯅꯤꯗꯣ ꯌꯨꯕꯤ ꯐꯪꯉꯤ ꯑꯩꯅ ꯆꯠꯄ ꯆꯠꯄ ꯉꯧꯔꯤꯅꯤꯗꯣ ꯑꯗꯨꯒꯤꯗꯤ ꯑꯦꯁ ꯑꯩ ꯊꯕꯛꯁꯦ ꯌꯨꯝꯗꯗꯤ ꯃꯩꯅꯦꯕ ꯈꯪꯕ꯭ꯔꯥ ꯑꯗꯨꯗꯨꯅ ꯀꯔꯤꯝ ꯅꯥꯀꯟꯗ ꯂꯩꯊꯣꯛꯄ ꯈꯣꯠꯄꯁꯦ ꯀꯔꯤꯝ ꯉꯝꯕ ꯅꯠꯇꯦꯕ ꯑꯗꯣ ꯑꯩꯈꯣꯏꯒꯤꯁꯨ ꯍꯥꯏꯗꯤ ꯌꯨꯝ ꯁꯥꯕ ꯍꯥꯏꯁꯦ ꯑꯗꯨꯝ ꯐꯥꯎꯟꯗꯦꯁꯟꯕꯨ ꯍꯩꯕ ꯂꯣꯏꯈ꯭ꯔꯗꯤ ꯑꯗꯨꯝ ꯈꯔꯗꯤ ꯑꯗꯨꯝ ꯊꯨꯖꯜꯂꯛꯑꯅꯤ ꯃꯣꯏꯒꯤ ꯀꯩꯅꯣ ꯀꯥꯕꯗꯨꯗꯤ ꯍꯥꯏꯗꯤ ꯄꯥꯛꯅ ꯀꯨꯏꯕ ꯑꯣꯏꯗꯦ ꯍꯥꯏꯌꯦꯕꯀꯣ ꯐꯥꯎꯟꯗꯦꯁꯟꯗꯅ ꯍꯦꯟꯅꯁꯨ ꯄꯩꯁꯥ ꯌꯥꯝꯌꯥꯝ ꯆꯪꯉꯦ ꯍꯥꯏ ꯌꯨꯝ ꯁꯥꯕꯩ ꯃꯔꯝꯗꯗꯤ ꯍꯥꯏꯗꯤ ꯑꯩꯈꯣꯏꯗꯤ ꯑꯩꯈꯣꯏꯒꯤ ꯑꯩꯗꯤ ꯁꯨꯝ ꯄꯥꯛꯅ ꯈꯪꯒꯟꯗꯦꯕ ꯈꯪꯕ꯭ꯔꯥ ꯍꯥꯏꯕꯗꯤ ꯈꯤꯇꯪ ꯍꯥꯏꯗꯤ ꯃꯔꯨꯏ ꯑꯣꯏꯅ ꯈꯪꯖꯤꯜꯂꯨꯗꯕꯗꯣ ꯑꯗꯨꯃꯥꯏꯅ ꯇꯧꯋꯦꯕ ꯐꯥꯎꯟꯗꯦꯁꯟꯗꯗꯤ ꯃꯌꯥꯝ ꯄꯩꯁꯥ ꯆꯪꯉꯤꯗꯤ ꯍꯥꯏꯅꯩꯌꯦ ꯑꯗꯩꯗꯤ ꯐꯥꯎꯟꯗꯦꯁꯟꯗꯅ ꯃꯌꯥꯝ ꯀꯨꯏꯌꯦꯗꯤ ꯍꯥꯏꯅꯩꯌꯦ ꯑꯗꯣ ꯅꯣꯏꯒꯤꯗꯤ ꯀꯔꯥ ꯌꯧꯔꯦ ꯐꯥꯎꯟꯗꯦꯁꯟ ꯍꯩ ꯂꯣꯏꯔꯕ꯭ꯔꯥ ꯅꯠꯇ꯭ꯔꯥ ꯀꯃꯥꯏꯅ ꯇꯧꯔꯦ
ꯑꯩꯈꯣꯏꯒꯤꯗꯤ ꯐꯥꯎꯟꯗꯦꯁꯟ ꯍꯩꯕ ꯀꯩꯀꯥꯗꯤ ꯂꯣꯏ ꯂꯣꯏꯔꯦ ꯑꯗꯒꯤ ꯍꯧꯖꯤꯛꯁꯦꯩꯅ ꯋꯥꯜ ꯆꯟꯕꯁꯨ ꯂꯣꯏꯁꯤꯜꯂꯦ ꯑꯗꯨꯗꯨꯒ ꯀꯩꯅꯣꯗ ꯈꯛꯇ ꯉꯥꯏꯔꯦꯕ ꯏꯁꯇꯦꯌꯔ ꯀꯩꯀꯥ ꯆꯟꯗꯧꯁꯦ ꯑꯗꯨ ꯈꯛꯇ ꯉꯥꯏꯔꯦꯕ ꯃꯈꯥꯏꯒꯤ ꯏꯁꯇꯦꯌꯔꯗꯤ ꯆꯜꯂꯦꯕ ꯗꯣꯂꯥꯟ ꯀꯥꯞ ꯑꯩꯈꯣꯏꯒꯤ ꯏꯁꯇꯦꯔꯁꯦ ꯍꯧꯖꯤꯛ ꯆꯟꯗ꯭ꯔꯤꯑꯕ ꯑꯗꯨ ꯆꯟꯕꯒꯤ ꯀꯟꯅ ꯀꯩꯅꯣ ꯊꯕꯛꯁꯦ ꯀꯩ ꯍꯥꯏꯅꯤ ꯃꯤꯁꯇ꯭ꯔꯤꯁꯤꯡꯁꯤꯁꯨ ꯑꯃꯁꯨ ꯃꯁꯥ ꯉꯝꯗꯩ ꯉꯝꯗꯕꯗꯩ ꯂꯥꯛꯈꯤꯗ꯭ꯔꯦ ꯃꯤꯁꯇ꯭ꯔꯤ ꯑꯃꯅꯤꯈꯛꯁꯤꯅꯗꯤ ꯀꯃꯥꯏꯅ ꯀꯩꯗꯧꯔꯨꯅꯤ ꯍꯣꯠꯅꯕꯗ ꯍꯥꯏꯗꯤ ꯊꯕꯛꯁꯦ ꯌꯥꯝ ꯝꯕꯅꯤꯅ ꯃꯤ ꯌꯥꯝ ꯌꯥꯝꯗꯕꯅꯤꯅ ꯇꯞꯅ ꯇꯞꯅ ꯑꯗꯨꯝ ꯇꯧꯋꯦꯗꯅ ꯄꯩꯁꯥꯁꯨ ꯃꯣꯏ ꯍꯥꯏꯔꯤꯈꯩ ꯑꯗꯨꯝ ꯄꯤꯔꯤꯅꯦꯕ ꯑꯗꯣ ꯊꯕꯛꯁꯦ ꯇꯧꯅꯤꯡꯕꯣꯏ ꯇꯧꯅꯤꯡꯗꯕꯣꯏ ꯃꯤꯗꯣ ꯌꯥꯝꯗ꯭ꯔꯕꯅꯤꯅ ꯑꯗꯨꯃꯥꯏꯅ ꯑꯗꯨꯝ ꯇꯧꯋꯦꯕ ꯑꯗꯨꯒꯤꯁꯨ ꯈꯟꯅꯅꯕ ꯑꯗꯨꯝ ꯌꯨꯝꯁꯤꯗ ꯑꯗꯨꯃꯥꯏꯅ ꯊꯧ ꯑꯃꯨꯛ ꯂꯥꯡꯅꯅꯤ ꯑꯗꯨꯃꯥꯏꯅ ꯁꯨꯝ ꯇꯧꯅꯔꯒ ꯂꯩꯔꯦꯗꯅ ꯑꯗꯨꯗꯨꯅ ꯑꯩꯁꯦ ꯌꯨꯝꯗ ꯊꯣꯛꯂꯁꯨ ꯍꯥꯏꯗꯤ ꯅꯨꯡꯉꯥꯏꯐꯝ ꯈꯪꯗꯦ ꯑꯗꯩ ꯁꯎ ꯀꯌꯣ ꯃꯌꯥꯝꯁꯤꯅ ꯀꯣꯛꯀ ꯍꯥꯡꯗꯧꯔꯦꯗ ꯑꯩꯗꯤ ꯌꯨꯝꯗ ꯂꯩꯕ ꯅꯠꯇꯦꯗ ꯋꯥꯕꯗ ꯀꯩꯅꯣꯝ ꯇꯧꯔꯦ ꯊꯕꯛ ꯃꯌꯥꯝꯁꯤꯒ ꯑꯗꯩ ꯌꯨꯝꯁꯤꯃ ꯌꯥꯎꯗꯕ ꯑꯣꯏꯗꯤ ꯐꯕ ꯀꯥ ꯂꯣꯏꯁꯤꯟꯕꯕꯨ ꯑꯣꯏꯔꯣ ꯑꯃꯕꯨ ꯑꯣꯏꯔꯣ ꯑꯩꯅ ꯑꯩꯈꯣꯏ ꯃꯥ ꯍꯥꯏꯔꯦ ꯃꯈ꯭ꯋꯥꯡ ꯉꯝꯗꯗꯅ ꯃꯈ꯭ꯡ ꯅꯥꯕꯅꯤꯅ ꯑꯩꯅ ꯑꯌꯥꯝꯕ ꯑꯗꯨꯝ ꯂꯣꯏ ꯇꯧꯔꯦꯕ ꯑꯗꯨꯗꯨꯅ ꯈꯪꯗꯦ ꯑꯗꯣ ꯍꯧꯖꯤꯛꯁꯦ ꯂꯣꯏꯗꯤ ꯂꯣꯏꯁꯤꯜꯂꯛꯂꯦ ꯏꯁꯇꯦꯔꯁꯦ ꯆꯠꯂꯒꯗꯤ ꯑꯗꯨꯝ ꯂꯣꯏꯔꯅꯦꯕ ꯐꯥꯎꯟꯗꯦꯁꯟ ꯀꯩꯀꯥ ꯂꯣꯏꯈꯤꯕ ꯍꯥꯏꯁꯦ ꯑꯗꯨꯝ ꯊꯕꯛꯁꯦ ꯐꯅꯌꯥꯝꯗꯤ ꯂꯣꯏꯁꯤꯜꯂꯛꯑꯕꯅꯦꯕ ꯑꯩꯈꯣꯏꯒꯤꯗꯤ ꯑꯗꯣ ꯅꯪ ꯍꯧꯖꯤꯛ ꯀꯩꯗꯧꯔꯝꯃꯤꯅꯣ
ꯑꯩꯁꯦ ꯍꯧꯖꯤꯛꯁꯦ ꯂꯩꯔꯝꯕꯅꯦ ꯗꯨꯀꯥꯟꯗ ꯀ꯭ꯋꯥ ꯃꯔꯨ ꯆꯠꯄꯝꯕꯅꯦ ꯅꯪꯅ ꯁꯨꯃꯥꯏꯅ ꯄꯥꯎ ꯐꯥꯎꯔꯛꯄꯁꯤꯗ ꯑꯩꯁꯨ ꯑꯋꯥ ꯅꯨꯡꯉꯥꯏꯁꯦ ꯈꯤꯇꯇꯁꯨ ꯑꯗꯨꯝ ꯅꯪꯅ ꯄꯥꯎ ꯐꯥꯎꯔꯛꯏꯉꯩꯗ ꯇꯝꯍꯧꯔꯒꯦꯅ ꯑꯩꯅꯗꯤ ꯆꯤꯟꯕꯅꯤꯅꯅꯦ ꯍꯥꯏꯗꯤꯅꯦ ꯏꯅꯥꯛꯇ ꯍꯥꯏꯗꯤ ꯄꯔꯤ ꯁꯥꯟꯅꯅꯤꯡꯉꯁꯨꯅꯦ ꯑꯩꯅꯗꯤꯅꯦ ꯊꯕꯛꯁꯦ ꯆꯤꯟꯕꯅꯤꯅꯅꯦ ꯀꯥꯏꯊꯣꯔꯛꯄꯁꯦ ꯌꯥꯗ꯭ꯔꯦ ꯑꯗꯣ ꯅꯣꯏ ꯍ ꯍ ꯍꯦꯛ ꯊꯕꯛꯁꯦ ꯍꯥꯡꯉꯀꯥꯟꯗ ꯅꯣꯏ ꯑꯩꯉꯣꯟꯗ ꯍꯦꯛ ꯍꯦꯛ ꯀꯥꯏꯊꯣꯛ ꯀꯥꯏꯊꯣꯛꯑꯒ ꯑꯩꯉꯣꯟꯗ ꯄꯥꯎ ꯐꯥꯎꯔꯛꯑꯣ ꯑꯩꯁꯨꯅꯦ ꯄꯥꯎꯁꯦ ꯈꯔ ꯈꯔ ꯐꯥꯎꯔꯛꯀꯦ ꯁꯨꯃꯥꯏꯅ ꯑꯋꯥ ꯅꯨꯡꯉꯥꯏꯁꯦ ꯈꯔ ꯈꯔ ꯐꯣꯡꯗꯣꯛꯅꯔꯗꯤ ꯑꯃꯔꯣꯝꯗ ꯐꯩ ꯑꯗꯣ ꯑꯩ ꯑꯩꯁꯦ ꯗꯨꯀꯥꯟꯁꯦ ꯃꯤꯁꯦ ꯂꯥꯛꯁꯜꯂꯛꯑꯦ ꯀꯨꯏꯅ ꯉꯥꯏꯍꯟ ꯌꯥꯔꯔꯣꯏ ꯊꯝꯃꯒꯦꯀꯣ
ꯍꯣꯏ ꯍꯣꯏ ꯊꯝꯃꯣ ꯊꯝꯃ